ꯍꯜꯂꯣ
ꯇꯥꯕꯣ
ꯍꯧ ꯇꯑꯌꯦ
ꯇꯧꯔꯤꯒꯦ ꯑꯩ ꯍꯧꯖꯤꯛꯇꯤ
ꯍꯤꯞꯄꯤꯌꯦ ꯍꯧꯖꯤꯛꯇꯤ ꯅꯪꯗꯦ
ꯑꯩꯁꯨ ꯐꯝꯔꯤ ꯍꯧꯖꯤꯛꯇꯤ
ꯑꯣ ꯆꯞ ꯆꯥꯔꯕ
ꯆꯥꯔꯦ ꯍꯣꯏ ꯅꯪ ꯆꯥꯔꯕꯣ
ꯑꯥꯎ ꯆꯥꯔꯦ
ꯀꯔꯤ ꯃꯊꯦꯜ ꯆꯥꯒꯦ ꯉꯁꯤꯗꯤ
ꯈꯪꯅꯤꯡꯕ꯭ꯔꯅꯦ
ꯈꯪꯅꯤꯡꯗꯦꯗꯪ ꯍꯥꯏꯅꯤꯡꯗꯗꯤꯠꯇꯣ
ꯅꯤꯗꯥ
ꯍꯥꯏꯌꯣ ꯍꯥꯏꯌꯣ ꯌꯦꯟꯁꯥꯡ ꯍꯥꯎ ꯃꯥꯜꯂꯦꯗ ꯌꯥꯝꯅ
ꯍꯥꯎꯕꯤꯒꯤꯅꯤ ꯄꯣꯡꯕꯗꯣ ꯑꯩꯈꯣꯏꯗꯤ ꯍꯥꯎꯗꯔꯤ ꯄꯣꯡꯗꯕꯅꯤ
ꯌꯥꯝ ꯌꯥꯝꯅ ꯈꯥꯏꯔꯦꯅꯦ ꯉꯁꯤꯗꯤ ꯌꯦꯟꯁꯥꯡ ꯍꯥꯎꯕꯒꯤ ꯑꯩꯉꯣꯟꯗ ꯏꯟꯁꯥꯡ ꯍꯥꯎꯕ ꯈꯛꯇ ꯅꯨꯃꯤꯠꯇꯨꯗ ꯅꯪ ꯑꯩꯉꯣꯟꯗ ꯌꯥꯝ ꯈꯥꯏꯑꯦꯕ ꯌꯦꯟꯁꯥꯡ ꯍꯥꯎꯗꯕꯅꯤ ꯑꯗꯨꯗꯤ ꯋꯥ ꯉꯥꯡ ꯑꯣꯏꯣꯏꯕ ꯍꯥꯎꯇꯦꯗ ꯇꯣꯛꯀ꯭ꯔꯅꯦꯕ ꯑꯩꯒꯤꯗꯤ ꯌꯥꯝꯃꯦꯗ ꯃꯊ
ꯍꯥꯏꯔꯛꯑꯣ
ꯎꯇꯤ ꯊꯣꯡꯕ ꯑꯃ ꯌꯥꯎꯔꯦ
ꯑ
ꯑꯗꯨꯒ ꯎꯛꯁꯥ ꯑꯌꯥꯏꯕ ꯏꯁꯃꯣꯛ ꯄꯣꯛꯇꯣ
ꯑꯥ
ꯑꯗꯨ ꯂꯩꯔꯦ ꯑꯗꯨꯒ ꯀꯥꯡꯉꯧ ꯑꯃ
ꯎꯝ
ꯑꯗꯨꯒ ꯊꯥꯡꯖꯤꯡ ꯏꯔꯣꯝꯕ ꯑꯃ
ꯑ
ꯂꯔꯦ ꯎꯝ
ꯑꯦꯟꯒꯤꯅ
ꯎꯝ
ꯏꯟꯇꯦꯁꯏ
ꯑꯗꯨꯒ ꯉꯥꯒꯤ ꯈꯣꯡ
ꯀꯩꯅꯣ ꯉꯥꯒꯤ ꯃꯈꯣꯡ
ꯑ
ꯉꯥꯒꯤ ꯃꯃꯩ ꯍꯥꯏꯕ ꯌꯥꯗ꯭ꯔꯣ
ꯃꯈꯣꯡꯅ ꯆꯥꯏꯕ ꯑꯩꯈꯣꯏꯗꯤ ꯃꯈꯣꯡꯅ ꯑꯍꯥꯎꯕ ꯍꯦꯜꯂꯦꯕꯀꯣ
ꯌꯦꯟꯒꯤ ꯃꯈꯣꯡ ꯍꯥꯏꯕ꯭ꯔꯣ
ꯅꯠꯇꯦ ꯉꯥꯒꯤ ꯉꯥꯒꯤ
ꯉꯥꯕꯨ ꯃꯈꯣꯡ ꯂꯩꯕ꯭ꯔꯅꯦ
ꯑꯗꯨ ꯆꯥꯏꯌꯦ ꯑꯗꯨꯗꯤ ꯂꯩꯗꯨꯗꯤ ꯆꯥꯒꯦꯔꯥ
ꯉꯁꯤꯅ ꯑꯍꯥꯟꯕꯅ‌ꯦ ꯇꯥꯔꯤꯁꯦ ꯀꯩꯅꯣ ꯉꯥꯕꯨ ꯃꯈꯣꯡ ꯂꯩꯕꯔꯣ ꯑꯩꯗꯤ ꯃꯃꯩ ꯍꯥꯏꯕ꯭ꯔꯥ ꯍꯥꯏꯔꯒ
ꯍꯣꯔꯦꯟꯅ ꯕꯖꯥꯔꯗ ꯃꯈꯣꯡ ꯂꯦꯛ
ꯍꯦꯔꯥ ꯅꯪꯁꯨ ꯉꯥ ꯒꯤꯕꯨ
ꯆꯥꯅꯤꯡꯗ꯭ꯔꯥ ꯆꯥꯅꯤꯡꯕ꯭ꯔꯥ ꯄꯤꯒꯦ
ꯑꯩꯗꯤ ꯑꯍꯥꯟꯕꯅꯤꯀꯣ ꯇꯥꯕ
ꯑꯗꯨ ꯑꯍꯥꯟꯕ ꯑꯣꯏꯕꯒꯤ ꯆꯥꯅꯤꯡꯉꯝꯅꯦꯕ
ꯉꯁꯤ ꯌꯨꯝ ꯂꯩꯒꯗ꯭ꯔꯣ
ꯑꯧ ꯅꯪꯗꯤ
ꯇꯥꯕ꯭ꯔꯣ
ꯇꯥꯏꯌ‌ꯦ ꯇꯥꯏ
ꯑꯁ ꯅꯈꯣꯟ ꯌꯥꯝ ꯄꯤꯛꯅ ꯇꯥꯏꯅꯦ
ꯏꯀꯥꯏꯔꯤꯅ‌ꯦ
ꯏꯀꯥꯏꯒꯅꯨꯗ ꯀꯩꯅꯣ
ꯑꯩꯅ ꯏꯀꯥꯏꯗꯦ ꯐꯣꯟꯅ ꯏꯀꯥꯏꯕ
ꯑꯁ ꯑꯗꯨꯗꯤ ꯌꯥꯝ ꯅꯨꯡꯉꯥꯏꯇꯦꯍꯦ
ꯎꯝ ꯑꯩꯒꯤ ꯐꯣꯟꯁꯨ ꯌꯥꯝ ꯏꯀꯥꯏꯒꯜꯂꯦꯕ ꯈꯪꯗ‌ꯦ ꯑꯩ ꯐꯣꯟꯅꯤꯀꯣ
ꯃꯄꯨ ꯃꯄꯨ ꯈꯔ ꯃꯥꯜꯂꯗꯤ ꯃꯥꯏ ꯈꯔ ꯖꯞ ꯖꯞ ꯂꯥꯎ ꯊꯥꯒꯗꯕ ꯑꯗꯨꯁꯨ ꯅꯠꯇ‌ꯦ
ꯑꯩ ꯑꯗꯨꯗꯤ ꯅꯪꯁꯨ ꯍꯦꯟꯃꯟꯗ꯭ꯔꯣ
ꯍꯦꯟꯗꯦꯗ ꯆꯨꯝꯅ ꯆꯨꯝꯅ ꯑꯆꯨꯝꯕꯗꯣ ꯍꯥꯏꯕꯤ
ꯑꯩ ꯑꯗꯨꯗꯤ ꯄꯥꯝꯗꯦ ꯑꯩ ꯁꯥꯎꯅꯤꯡꯉꯦ
ꯑꯦ ꯑꯗꯨꯗꯤ ꯍꯥꯏꯔꯔꯣꯏꯒꯦ ꯅꯪ ꯁꯥꯎꯔꯛꯑꯗꯤ ꯐꯣꯟꯁꯨ ꯍꯦꯟꯅ ꯏꯀꯥꯏꯔꯅꯤꯕ ꯐꯣꯟꯁꯦ ꯑꯃꯨꯛ ꯍꯦꯟꯅ ꯏꯀꯥꯏꯔꯗꯤ ꯅꯈꯣꯟꯗ‌ꯣ ꯇꯥꯔꯔꯣꯏꯕ
ꯑ ꯍ‌ꯣꯏꯅꯦ
ꯉꯥꯒꯤ ꯃꯈꯣꯡ ꯆꯥꯔꯦ ꯌꯦꯟꯒꯤ ꯃꯔꯤꯟ ꯆꯥꯔꯦ ꯑꯗꯩꯗꯤ ꯀꯩ ꯀꯩ ꯆꯥꯒꯦ
ꯅꯠꯇꯦ ꯌꯦꯟꯒꯤ ꯅꯠꯇꯦ
ꯎꯝ ꯉꯥꯒꯤ
ꯑꯦ ꯑꯦꯟ ꯇꯤꯒꯤ ꯃꯔꯤꯟ
ꯑꯁ
ꯈꯪꯕ꯭ꯔ‌ꯣ
ꯀꯔꯤꯅ‌ꯣ ꯌꯥꯝ ꯈꯥꯏꯔꯦ ꯃꯁꯤ ꯅꯨꯄꯤꯖꯦ ꯉꯁꯤꯁꯦ ꯑꯩꯉꯣꯟꯗ ꯉꯥꯕꯨ ꯃꯈꯣꯡ ꯂꯩꯌꯦ ꯑꯗꯨꯒ ꯀꯛꯆ‌ꯦꯡꯒꯤ ꯀꯛꯆꯦꯡꯒꯤ ꯀꯩꯅꯣ ꯃꯔꯤꯟ ꯆꯥꯏ ꯑꯗꯨ ꯃꯤ ꯆꯥꯕ ꯍꯧꯅꯕ꯭ꯔꯣ
ꯂꯩꯔꯤ ꯍꯥꯏꯒꯦꯔꯥ
ꯍꯥꯏꯒꯦ ꯍꯥꯏ ꯋꯥ
ꯀꯔꯤ ꯍꯪꯉꯣꯏꯒꯤꯅꯦ
ꯍꯪꯉꯣꯏ ꯃꯊꯨꯟ ꯃꯥꯒꯤ ꯃꯅꯤꯡꯗ
ꯍꯣꯏ ꯑꯗꯨꯁꯨ ꯌꯥꯏ ꯍꯣꯏ
ꯌꯥꯝ ꯈꯥꯏꯔꯦ ꯉꯁꯤꯁꯦ ꯎꯝ ꯑꯗꯨꯒꯤꯅꯦ ꯅꯪ ꯑꯗꯨꯒꯤꯅꯦ ꯉꯁꯤ ꯅꯪ ꯑꯩꯉꯣꯟꯗ ꯌꯥꯝ ꯈꯥꯏꯔꯤꯁꯦ ꯍꯤꯗꯥꯛ ꯈꯔ ꯋꯥꯠꯄꯩꯅꯤꯅꯦ ꯅꯪ ꯍꯤꯗꯥꯛ ꯆꯥꯗꯤ ꯆꯥꯏꯀꯣ
ꯑ ꯍꯤꯗꯥꯛ ꯂꯣꯏꯈꯔꯦ
ꯍꯤꯗꯥꯛ ꯂꯣꯏꯈ꯭ꯔꯦ
ꯑꯗꯕ
ꯑꯗꯨꯏꯅꯦ ꯅꯪ ꯑꯩꯉꯣꯟꯗ ꯍꯤꯗꯥꯛ ꯑꯩꯅꯦꯕ ꯑꯩꯉꯣꯟꯗ ꯌꯥꯝ ꯈꯥꯏꯔꯤꯁꯦ ꯍꯧꯖꯤꯛ
ꯍꯣꯏ ꯅꯪ
ꯃꯄꯥꯟꯁꯨ ꯊꯣꯛꯀꯗ꯭ꯔꯣꯁꯦ ꯌꯨꯝ ꯂꯩꯒꯗ
ꯅꯪꯁꯤ ꯃꯄꯟ ꯊꯣꯛꯇꯤ ꯑꯩꯈꯣꯏꯗꯤ ꯃꯄꯥꯟꯒꯤ ꯂꯝꯕꯤ ꯐꯥꯎ ꯐꯪꯗ꯭ꯔꯦ
ꯑꯗꯨꯗꯤ ꯕꯦꯔꯥ ꯀꯥꯗ꯭ꯔꯣ ꯃꯄꯥꯟꯁꯨ ꯈꯔ ꯈꯔ ꯆꯠꯊꯣꯛꯎꯍꯦ
ꯕꯤꯔꯥ ꯀꯥꯗꯦ ꯕꯤꯔꯥ ꯀꯨꯝꯕ
ꯍꯨꯝ ꯍꯨꯝ ꯌꯨꯝꯗ ꯍꯣꯔꯦꯟ ꯑꯩ ꯄꯨꯡ ꯀꯩꯅꯣꯗ ꯂꯥꯛꯀꯅꯤ ꯄꯨꯡ ꯑꯅꯤ ꯃꯈꯥꯏ ꯑꯍꯨꯝ ꯑꯗꯨꯋꯥꯏꯗ ꯌꯨꯝ ꯌꯧꯔꯛꯀꯅꯤ
ꯅꯪꯗꯤ ꯀꯥꯏꯗ ꯂꯩꯕ꯭ꯥꯔ
ꯍꯧꯖꯤꯛꯇꯤ ꯌꯨꯝꯗꯅꯦ ꯆꯠꯊꯣꯛꯇ꯭ꯔꯤꯗ ꯀ꯭ꯂꯥꯁ ꯂꯩꯕ ꯇꯕ꯭ꯔꯣ ꯇꯥꯕꯤꯕ ꯍꯜꯂꯣ ꯍꯜꯂꯣ